ꯕꯣꯏꯁꯤ ꯀꯞ ꯄꯤꯛꯂꯞꯇꯤ ꯇꯧꯗ꯭ꯔꯣ
ꯑ ꯈꯖꯤꯛꯅ ꯈꯤꯇꯪ ꯄꯤꯛꯑꯦ
ꯎꯝ
ꯍꯥꯏꯗꯤ ꯇꯥꯗꯕꯗꯣ
ꯍꯣꯏ ꯒꯣꯄꯦꯟꯅ ꯒꯣꯄꯦꯟꯅ ꯁꯦꯝꯃꯦꯅꯦ ꯑꯁ ꯆꯥꯛ ꯆꯥꯗ꯭ꯔꯤ ꯆꯥꯛ ꯆꯥꯅꯤꯡꯗꯗꯅ ꯄꯨꯛꯇꯨ ꯉꯔꯥꯡ ꯆꯥꯛ ꯊꯦꯡ ꯆꯥꯔꯦ ꯃꯤꯔꯟ ꯃꯣꯏꯗ ꯆꯥꯕꯗꯣ ꯕꯣꯜ ꯍꯥꯞ ꯃꯇꯨꯡꯗ ꯆꯥꯏꯌꯦꯕ
ꯅꯣꯏ ꯉꯔꯥꯡ ꯑꯊꯦꯡꯕꯥꯎ ꯕꯣꯜ ꯌꯦꯡꯕ꯭ꯔꯣ
ꯌꯦꯡꯉꯦ ꯃꯤꯂꯟꯈꯣꯏꯗꯣ ꯃꯣꯏꯗ ꯃꯥꯏ ꯄ꯭ꯔꯣꯖꯦꯛꯇꯔꯗꯨ ꯃꯌꯨꯝ ꯄꯨꯁꯤꯜꯂꯒ ꯀꯥꯞꯄꯦꯕ ꯃꯣꯏ ꯂꯩ ꯂꯩꯀꯥꯏꯒꯤ ꯑꯗꯒꯤ ꯃꯣꯏ ꯕꯕꯥꯍꯣꯏ ꯃꯃꯥꯟꯅꯕꯁꯤꯡꯁꯨ ꯃꯌꯥꯝ ꯌꯦꯡꯉꯦꯕ ꯃꯥꯏ ꯒꯥꯔꯤ ꯊꯝꯕꯝꯗꯨꯗ ꯂꯣꯏꯅ ꯄ꯭ꯔꯣꯖꯦꯛꯇꯔꯗꯨ ꯊꯝꯃꯒ ꯀꯥꯞꯄꯤꯕ ꯑꯗꯨꯅ ꯕꯣꯟꯗꯣ ꯆꯥꯛꯇꯣ ꯂꯣꯏꯗꯤ ꯂꯣꯏꯔꯕ ꯑꯗꯨꯒ ꯍꯥꯞꯇ ꯑꯣꯏꯅ ꯆꯥꯔꯁꯦ ꯑꯩꯅ ꯕꯣꯜ ꯍꯧꯖꯤꯟꯈ꯭ꯔꯕ ꯑꯩꯅ ꯆꯠꯀꯥꯟꯗ ꯃꯒꯤ ꯇꯔꯥ ꯃꯈꯥꯏꯗ ꯍꯧꯕꯅꯤꯅ ꯑꯗꯨ ꯂꯣꯏꯔꯕ ꯃꯇꯨꯡꯗ ꯆꯥꯛ ꯆꯥꯕ ꯑꯗꯨꯗꯒꯤ ꯆꯦꯡ ꯆꯥꯈꯤꯕꯒꯤ ꯏꯁꯥꯁꯤ ꯄꯨꯛꯁꯤ ꯅꯣꯡꯉꯥꯟꯕ ꯑꯗꯨꯝ ꯈꯔ ꯈꯔ ꯊꯜꯂꯒ ꯂꯩꯕꯤꯗꯣ
ꯎꯝ
ꯑꯗꯨ ꯇꯧꯕꯝꯕꯩꯅꯤꯗ
ꯑꯩ ꯃꯪꯗꯅ ꯆꯥꯛ ꯐꯖꯅ ꯆꯥꯔꯝꯕꯅꯦꯕ ꯑꯩꯈꯣꯏ ꯅꯦ ꯑꯃꯨꯛ ꯌꯦꯡꯍꯟ ꯂꯩ ꯏꯅꯦ ꯑꯃ ꯃꯣꯏꯗ ꯃꯥ ꯆꯥꯛ ꯄꯤꯖꯩ ꯑꯩ ꯑꯍꯤꯡꯗꯨꯗ ꯍꯥꯏꯇꯥꯔꯦ ꯃꯪꯗꯨꯗ ꯍꯥꯏꯇꯥꯔꯦ ꯅꯣꯡꯉꯥꯜꯂꯛꯄ ꯊꯟꯕꯤꯅꯦꯕ ꯑꯗꯣ ꯀꯩꯅꯣꯒꯤꯕꯨꯗꯤ ꯍꯥꯏꯕꯅꯦꯕ
ꯑꯁ ꯅꯨꯡꯗꯥꯡꯗꯣ ꯆꯥꯛ ꯃꯌꯥꯝ ꯆꯥꯁꯤꯟꯈꯤꯕꯒꯤ ꯑꯌꯨꯛꯇ ꯑꯃꯨꯛꯀ ꯍꯦꯟꯅ ꯊꯟꯕꯅꯦ ꯍꯥꯏꯕꯗ ꯑꯩ ꯍꯥꯏꯕꯅꯦꯕ
ꯑꯁ ꯆꯨꯝꯕ꯭ꯔꯥ ꯍꯪꯒꯦ ꯇꯧꯕꯅꯦ
ꯑꯦ ꯀꯥꯏꯗꯤ ꯇꯨꯝ ꯑꯩꯈꯣꯏꯒꯤ ꯃꯇꯝ ꯂꯩꯇ꯭ꯔꯣ ꯍꯥꯏꯗꯤ ꯆꯥꯛ ꯑꯃ ꯇꯨꯝ ꯋꯦꯠ ꯂꯣꯁ ꯇꯧ ꯉꯝꯗ꯭ꯔꯤꯁꯦ ꯑꯗꯨꯅꯅꯦꯕ ꯍꯥꯏꯗꯤ ꯆꯥꯛꯈꯥꯎ ꯍꯥꯡꯍꯜꯂꯒ ꯂꯥꯝꯍꯟꯕ ꯂꯩꯕꯒꯤ ꯃꯇꯝꯗꯣ ꯏꯐꯪ ꯐꯪꯍꯟꯈꯤꯗꯕ ꯍꯥꯏꯇꯥꯔꯦꯅꯦ ꯊꯦꯡꯅ ꯑꯃꯨꯛ ꯆꯥꯁꯤꯜꯂꯅꯤ ꯍꯧꯒꯠꯂꯛꯄꯒ ꯑꯃꯨꯛ ꯃꯥꯄꯜ ꯇꯔꯥꯗ ꯍꯧꯒꯠꯂꯛꯑꯗꯤ ꯆꯥꯛ ꯂꯣꯏꯕꯩ ꯇꯥꯏꯃꯤꯡ ꯇꯔꯅꯤ ꯑꯃꯨꯛ ꯆꯠ ꯇꯥꯔꯅꯤ ꯆꯥꯁꯤꯜꯂꯅꯤ ꯑꯗꯨꯗꯤ ꯍꯥꯡꯕꯒꯤ ꯆꯥꯡꯗꯣ ꯂꯩꯇ꯭ꯔꯃꯤꯅ ꯄꯣꯠꯇꯣ ꯑꯗꯨꯅꯦꯕ ꯉꯝꯗ꯭ꯔꯤꯁꯤ ꯊꯟꯖꯤꯟꯕꯒ ꯑꯩ ꯋꯦꯠꯇꯤ ꯐꯖꯅ ꯍꯦꯟꯒꯠꯂꯦ ꯅꯥꯕ ꯁꯦꯚꯦꯟꯇꯤ ꯅꯥꯏꯟ ꯇꯔꯦ
ꯐꯖꯔꯦ ꯑꯩꯁꯨ ꯆꯠꯀꯦ ꯇꯧꯕꯅꯦ ꯁꯥꯟꯅꯕ ꯁꯤ ꯂꯣꯏꯔꯒ ꯁꯤ ꯐꯣꯝꯊꯥꯕꯁꯤ ꯂꯣꯏꯔꯒ ꯈꯔ ꯀꯣꯝꯃꯛꯑꯀꯥꯟꯗ ꯑꯝꯇ ꯆꯠꯀꯦ ꯇꯧꯅꯤ
ꯖꯤꯝ ꯆꯠꯁꯤꯜꯂꯣꯍꯦ ꯕꯦꯠꯃꯤꯟꯇꯒꯤ ꯃꯍꯨꯠꯇꯤ
ꯑꯁ ꯇꯜꯂꯦ ꯕꯦꯠꯃꯤꯟꯇꯒꯤ ꯍꯦꯟꯅ ꯅꯨꯡꯉꯥꯏ
ꯕꯦꯃꯤꯟꯇꯟꯗꯨꯗꯤ ꯕꯦꯃꯤꯟꯇꯟꯗꯨ ꯇꯟꯒꯤꯅꯤꯌꯦ ꯖꯤꯝꯗꯨꯗꯤ ꯀꯨꯏꯍꯧꯅꯤꯌꯦ ꯇꯟꯗꯨ ꯅꯪ ꯃꯇꯝ ꯈꯔ ꯆꯠꯂꯝꯃꯒ ꯑꯗꯨꯝ ꯑꯗꯨꯝ ꯇꯠꯂꯛꯄ ꯌꯥꯎꯔꯤꯗꯨꯅꯤ ꯃꯤ ꯑꯃꯇ ꯅꯨꯡꯇꯤ ꯈꯨꯗꯤꯡꯒꯤ ꯃꯤ ꯑꯃꯠꯇꯅꯤ ꯅꯨꯡꯇꯤ ꯈꯨꯗꯤꯡꯒꯤ ꯁꯥꯟꯅꯕꯗꯨ ꯀꯩꯁꯨ ꯕꯤꯠ ꯂꯩꯕꯣꯟꯇꯦ ꯍꯥꯏꯗꯤ ꯁꯥꯟꯅꯔꯒꯗꯤ ꯃꯤ ꯃꯌꯥꯝ ꯁꯥꯟꯅꯕ ꯃꯔꯛꯇ ꯄꯨꯟꯈꯤꯕ ꯑꯃ ꯍꯥꯏꯗꯤ ꯑꯩꯈꯣꯏꯒꯤ ꯕꯣꯜꯗꯁꯨ ꯍꯥꯏꯗꯅ ꯑꯩꯈꯣꯏꯒꯤ ꯑꯣ ꯑꯣꯄꯣꯅꯦꯟ ꯇꯤꯝꯗꯨ ꯑꯃꯒꯗ ꯑꯗꯨꯝ ꯁꯥꯟꯅꯕ ꯕꯤꯠ ꯂꯩꯇ꯭ꯔꯤꯅꯦꯕ ꯃꯈꯜ ꯃꯈꯜ ꯑꯩꯈꯣꯏ ꯑꯣꯄꯣꯅꯦꯟ ꯍꯥꯎꯔ ꯁꯥꯟꯅꯩꯁꯦ ꯑꯗꯨꯅ ꯁꯥꯟꯅꯕ ꯑꯝꯗꯗ ꯑꯗꯨꯝ ꯁꯥꯟꯅꯔꯗꯤ ꯀꯩꯁꯨ ꯅꯨꯡꯉꯥꯏꯇꯦꯕ ꯑ ꯅꯪꯒꯤꯗꯨ ꯅꯨꯡꯇꯤ ꯈꯨꯗꯤꯡꯒꯤ ꯅꯣꯏ ꯑꯃ ꯑꯅꯤꯗꯨꯗ ꯑꯗꯨꯝ ꯁꯥꯟꯅꯂꯩꯔꯗꯤ ꯀꯩꯁꯨ ꯕꯤꯠ ꯂꯩꯔꯣꯏꯕ ꯆꯠ ꯆꯠꯂꯒꯗꯤ ꯃꯌꯥꯝ ꯎꯝ ꯃꯉꯥ ꯇꯔꯥ ꯆꯥꯅꯕ ꯃꯐꯝꯗꯨ ꯅꯦꯛꯁ ꯀꯥ ꯊꯣꯛꯅꯔꯒ ꯑꯗꯨꯝ ꯈꯔ ꯈꯔ ꯀꯝꯄꯤꯇꯤꯁꯟ ꯍꯥꯏꯗꯤ ꯈꯔ ꯍꯩꯕ ꯃꯥꯟꯅꯕꯒ ꯌꯥꯎꯃꯤꯟꯅꯕꯗꯨꯅ ꯕꯤꯠ ꯂꯩꯕꯅꯦꯕ ꯗꯨꯅꯤꯗꯥ
ꯅꯪ ꯅꯣꯏ ꯏꯟꯗꯤꯌꯥꯟ ꯑꯣꯏꯕꯗꯨꯗꯤ ꯅꯪꯒ ꯃꯤ ꯑꯍꯨꯝ ꯈꯛꯇꯪ ꯁꯨꯔꯦ ꯊꯥꯖꯤꯟꯕ
ꯁꯨꯒꯤꯕꯅꯤ ꯑꯗꯨꯃꯥꯏꯅ ꯃꯈꯥ ꯇꯥꯕꯗꯤ ꯈꯪꯗꯦ
ꯑꯗꯨ ꯁꯦꯂꯦꯛꯁꯟ ꯄ꯭ꯔꯣꯁꯦꯁꯇꯣ ꯃꯣꯏꯒꯤ ꯀꯩꯅꯣ ꯇꯧꯋꯦ ꯍꯥꯏꯕꯅꯤ ꯃꯣꯏ ꯍꯥꯏꯔꯛꯄ ꯃꯇꯝꯗ ꯁꯠ ꯁꯠ ꯂꯥꯛꯄ ꯃꯤꯗꯣ ꯑꯗꯨꯝ ꯈꯜꯂꯦ ꯍꯥꯏꯕꯅꯤꯀꯣ
ꯀꯔꯤ ꯁꯠ ꯁꯠ ꯂꯥꯛꯄ ꯃꯤ ꯍꯥꯏꯗꯤ
ꯃꯣꯏꯒꯤ ꯏꯟꯇꯔꯚꯤꯌꯨ ꯇꯧꯋꯦ ꯍꯥꯏꯕꯅꯦꯕꯀꯣ
ꯎꯝ
ꯍꯥꯏꯕꯅꯦꯕ ꯑꯗꯨꯗ ꯍꯥꯏꯗꯤ ꯏꯟꯇꯔꯚꯤꯌꯨ ꯃꯇꯝ ꯅꯪꯗꯕꯤ ꯂꯥꯛꯄ ꯍꯥꯏꯇꯥꯔꯦ ꯁꯝꯅ ꯍꯥꯏꯔꯕꯗ ꯅꯪꯗꯨ ꯁꯤꯒꯤ ꯃꯣꯏꯒꯤ ꯍꯦꯠ ꯑꯣꯐꯤꯁꯇꯣ ꯀꯩꯅꯣꯗ ꯂꯩꯕꯅꯦꯕ ꯑꯥ ꯀꯣꯏꯔꯦꯡꯒꯩꯔꯣꯝ ꯂꯩꯕꯅꯦꯕ
ꯎꯝ
ꯅꯍꯃꯨꯛ ꯀꯩꯅꯣꯒꯤ ꯏꯕꯥꯅꯤ ꯄꯣꯠ ꯂꯧꯔꯨꯕꯔꯣꯝꯗꯣ ꯍꯦ ꯃꯟꯇ꯭ꯔꯤ ꯄꯨ
ꯑ ꯑ ꯑ ꯑ ꯑ
ꯑꯗꯣꯝꯗ ꯂꯩꯕꯅꯦ ꯑꯗꯨꯗꯩ ꯈꯔ ꯑꯃꯨꯛ ꯆꯪꯕꯅꯦ ꯑꯗꯨꯗꯤ ꯂꯩ ꯍꯥꯏꯅꯤ ꯃꯣꯏ ꯏꯟꯗꯤꯌꯥꯟ ꯑꯣꯏꯜꯒꯤ ꯑꯣꯐꯤꯁꯇꯣ ꯑꯗꯨꯗ ꯅꯪꯒꯤ ꯏꯟꯇꯔꯚꯤꯌꯨꯁꯦ ꯉꯁꯤ ꯇꯥꯔꯦꯅ ꯈꯜꯂꯣꯅꯦ ꯉꯁꯤ ꯇꯥꯕꯁꯤꯗ ꯄꯨꯡ ꯇꯔꯥꯃꯥꯊꯣꯏꯗꯩ ꯄꯨꯡ ꯇꯔꯥꯃꯥꯊꯣꯏꯗ ꯏꯟꯇꯔꯚꯤꯌꯨ ꯂꯩꯕꯁꯦ ꯅꯪꯅ ꯇꯔꯥꯃꯥꯊꯣꯏ ꯈꯔ ꯍꯦꯜꯂ ꯂꯥꯛꯑꯕ ꯑꯗꯩ ꯅꯪꯒꯤ ꯃꯃꯥꯡꯗ ꯂꯥꯛꯏꯕ ꯃꯤꯗꯣ ꯑꯗꯨꯅ ꯇꯔꯥꯃꯥꯊꯣꯏ ꯆꯞ ꯆꯥꯅ ꯂꯥꯛꯑꯒꯗꯤ ꯅꯪꯒꯤ ꯃꯃꯥꯡ ꯂꯥꯛꯏ ꯃꯤꯗꯣ ꯈꯜꯂꯦ ꯍꯥꯏꯕꯅꯦꯕ
ꯍꯥꯏꯗꯤ ꯍꯥꯟꯅ ꯈꯜꯂ ꯃꯇꯨꯡꯨꯡꯗꯔꯕ ꯃꯥ ꯃꯥꯅꯗꯤ ꯏꯟꯇꯔꯚꯤꯌꯨ ꯀꯌꯦꯝ ꯂꯩꯇꯦ ꯈꯣꯠꯇꯦ ꯑꯩꯉꯣꯟꯗ ꯍꯥꯏꯔꯝꯕ ꯍꯥꯏꯇꯥꯔꯦꯅꯦ ꯃꯥꯅꯗꯤ ꯏꯟꯇꯔꯚꯤꯌꯨ ꯀꯩꯀꯥ ꯀꯩꯝ ꯂꯩꯇꯦ ꯈꯣꯠꯇꯦꯅ ꯑꯗꯨꯝ ꯍꯥꯏꯔꯝꯕ ꯑꯩꯉꯣꯟꯗ
ꯑꯗꯣ ꯅꯣꯏ ꯍꯥꯏꯗꯤ ꯅꯣꯏ ꯑꯍꯨꯝꯗꯣ ꯀꯝꯄꯤꯇꯤꯁꯟ ꯇꯧꯔꯛꯀꯗꯣꯏꯅꯤꯗꯅ ꯀꯝꯄꯤꯁꯟ ꯇꯧꯔꯛꯄ ꯃꯇꯝꯗ ꯏꯟꯇꯔꯚꯤꯌꯨꯗ ꯈꯜꯂꯦ ꯍꯥꯏꯕꯅꯤ
ꯀꯩꯒꯨꯝꯕ ꯇꯧꯔꯛꯇꯕꯤꯗ ꯃꯣꯏꯅ ꯈꯜꯂꯛꯄ ꯑꯃ ꯑꯗꯨꯝ ꯈꯟꯈ꯭ꯔꯗꯤ ꯈꯟꯈ꯭ꯔꯦ
ꯑꯗꯨ ꯑꯗꯨ ꯇꯧꯔꯗꯤ ꯐꯔꯦ ꯃꯣꯏ ꯀꯣꯜ
ꯑꯅꯤ ꯑꯣꯏꯌꯦ ꯅꯝꯕꯔ ꯄꯣꯁꯇꯨ ꯇꯨ ꯑꯣꯏꯌꯦꯕ ꯑꯗꯨꯒ ꯊꯥꯖꯤꯜꯂꯛꯄꯅ ꯑꯍꯨꯝ ꯑꯣꯏꯕ
ꯑꯩꯁꯨ ꯊꯥꯖꯤꯜꯂꯛꯑꯒꯦ ꯑꯗꯨꯗꯤ ꯀꯛꯆꯤꯡꯅꯤ
ꯅꯪꯒꯤ ꯌꯥꯔꯗꯤ ꯊꯖꯤꯜꯂꯛ ꯑꯣ ꯀꯩꯅꯣ ꯑꯗꯨꯗꯤ ꯅꯪ ꯒꯣꯄꯦꯟ ꯇꯠ ꯇꯥꯕ
ꯍꯦꯛ ꯍꯦꯛ ꯍꯦꯛ
ꯑꯗꯨꯏꯗꯨ ꯒ꯭ꯔꯥꯏꯟꯗꯔ ꯀꯌꯥꯅꯣ ꯑꯣꯏꯒꯤꯕꯗꯨꯕꯨ ꯊꯥ ꯀꯌꯥꯅꯣ ꯑꯣꯏꯒꯤꯕꯗꯨꯕꯨ
ꯆꯍꯤꯃ
ꯆꯍꯤ ꯑꯃ ꯑꯗꯨꯗꯤ ꯌꯥꯏ ꯌꯥꯝ ꯊꯤꯅ
ꯂꯤꯁꯤꯡ ꯃꯥꯄꯟ ꯅꯣꯏꯒꯤ ꯅꯣꯏ ꯀꯣꯟꯊꯣꯡ ꯃꯃꯥꯡꯒꯤ ꯑꯣꯜꯄꯝꯗꯨꯗ ꯍꯦꯛ ꯇꯥꯁꯤꯜꯂꯕ
ꯍꯣꯏ ꯑꯗꯨꯅꯦ ꯑꯗꯨ ꯃꯥꯅꯦ ꯌꯥꯎꯋꯦ ꯄꯤꯕꯗ ꯑꯗꯨ ꯈꯜꯂꯤꯅꯦ ꯎꯝ ꯍꯣꯏ ꯑꯗꯨꯗꯤ ꯑꯗꯨꯅ ꯈꯋꯥꯏ ꯅꯛꯏꯅꯦ ꯑꯗꯨ ꯑꯣꯏꯇꯥꯔꯒꯗꯤ ꯑꯗꯨꯒ ꯑꯩ ꯑꯗꯣꯝꯒꯤꯁꯨ ꯑꯃ ꯈꯟꯒꯤꯑꯦ ꯑꯦꯕ
ꯑꯥ
ꯑꯗꯨꯒ ꯑꯗꯣꯝꯒꯤꯗꯨꯗꯁꯨ ꯂꯥꯛꯑꯀꯥꯟꯗ ꯑꯗꯨꯗ ꯂꯩꯇꯥꯥꯔꯒꯗꯤ ꯑꯗꯨꯒꯤ ꯈꯟꯕ
ꯀꯛꯆꯤꯡꯗ ꯏꯟꯗꯤꯌꯥꯟ ꯑꯣꯏꯅ ꯂꯩꯔꯤꯁꯦ ꯑꯗꯨ ꯈꯛꯇꯔ ꯑꯇꯣꯞꯄꯁꯨ ꯄꯝꯁꯦ ꯑꯃ ꯂꯝꯈꯏ ꯌꯧ ꯑꯗꯨ꯭ꯔꯤꯉꯩꯁꯨ ꯑꯃ ꯂꯩꯒꯨꯝ ꯇꯧꯗꯥꯏꯅꯤ
ꯎꯝ ꯄꯥꯝꯁꯤ ꯄꯨꯂꯞ ꯄꯨꯟꯅ ꯀꯛꯆꯤꯡꯗ ꯑꯍꯨꯝꯅꯤ ꯂꯩꯔꯤꯁꯦ ꯃꯔꯤ ꯂꯩꯔꯦ ꯍꯧꯖꯤꯛ
ꯂꯈꯥꯏ ꯌꯧꯗ꯭ꯔꯤꯉꯩꯗ ꯑꯃ ꯂꯩꯔꯦ ꯅꯣꯡ ꯃꯃꯥꯡꯗ ꯑꯃ ꯂꯩꯔꯦ
ꯑꯥ ꯑꯥ ꯑꯥ ꯑꯥ ꯋꯥꯒꯥꯏꯔꯣꯝ ꯅꯠꯇꯕꯤꯗ ꯑ ꯆꯨꯝꯅꯥꯡꯗ ꯑꯃꯒ ꯑꯗꯨꯏꯗꯨꯒ ꯃꯔꯤ ꯑꯣꯏꯗꯣꯏꯕ ꯑꯗꯨꯒ ꯀꯩꯅꯣꯗ ꯀꯩꯅꯣꯗ ꯑꯃꯒ ꯂꯩꯌꯦ ꯄꯂꯦꯟ ꯆꯠꯄ ꯂꯝꯕꯤꯗ ꯑꯃꯒ
ꯑꯣ ꯀꯩꯅꯣꯔꯣꯝꯗꯒ꯭ꯔꯦꯁ ꯂꯝꯕꯤꯗ
ꯑ ꯒ꯭ꯔꯦꯁ ꯂꯝꯕꯤꯒꯤꯗꯣ ꯑꯗꯨꯏꯗꯨꯣ ꯍꯧꯖꯤꯛ ꯑꯩ ꯆꯠꯇꯕ ꯀꯨꯏꯔꯦꯕ ꯀꯩꯅꯣ ꯋꯥꯛꯇ ꯀꯩꯅꯣ ꯇꯧꯔꯤꯕ ꯍꯥꯡꯉꯤꯕ ꯍꯥꯡꯗꯕ꯭ꯔꯥ ꯑꯣꯄꯟ ꯑꯣꯏꯕ꯭ꯔꯥ ꯑꯣꯏꯗꯕ꯭ꯔꯥ
ꯍꯥꯡꯕꯣꯏ ꯍ ꯑꯩꯅ ꯑꯃꯨꯛ ꯆꯠ ꯑꯩꯅ ꯑꯃꯨꯛ ꯂꯥꯛꯄꯗꯨꯗ ꯂꯥꯏ ꯍꯔꯥꯎꯕꯩꯅꯤ
ꯎꯝ
ꯑꯗꯨꯗ ꯆꯠꯃꯤꯟꯅꯔꯨꯏ ꯁꯥꯏ ꯑꯗꯨꯗ ꯍꯪꯍꯧꯕꯅꯤ
ꯑꯣ ꯂꯩꯕꯗꯤ ꯂꯩ ꯑꯗꯨꯃꯥꯏꯅ ꯃꯔꯤꯗꯤ ꯂꯩ
ꯈꯔꯗꯤ ꯋꯥꯠꯂꯦ ꯅꯪ ꯊꯥ ꯇꯔꯥꯅꯤ
ꯑꯗꯨ ꯕꯩꯀꯨꯜ ꯈꯛꯇ ꯊꯣꯛꯑꯦꯕ ꯀꯛꯆꯤꯡꯒꯤ ꯑꯇꯣꯞꯄꯗꯤ ꯊꯣꯛꯇꯦ ꯍꯧꯖꯤꯛꯀꯤ ꯀꯨꯜꯗꯣ ꯑꯩꯈꯣꯏꯒꯤ ꯃꯅꯥꯛꯀꯤꯗꯨꯅꯦꯕ
ꯎꯝ
ꯕꯀꯨꯜ ꯀꯊꯣꯛ ꯍ ꯍꯣ ꯑ ꯌꯦꯡꯕ ꯍꯥꯏꯗꯨꯅꯤ ꯍꯔꯦꯟꯗ꯭ꯔꯗꯤ ꯂꯝꯖꯦꯟ ꯀꯩꯀꯥ ꯆꯦꯟꯗ꯭ꯔꯣ ꯃꯥꯗꯤ
ꯅꯨꯡꯗꯥꯔꯝ ꯅꯨꯡꯗꯥꯔꯝ ꯆꯦꯟꯕꯅꯦ
ꯃꯥꯗꯤ ꯀꯌꯥꯝ ꯉꯝꯃꯖꯥꯠꯅꯣ ꯃꯤ ꯉꯝꯅꯔꯦꯅꯦ ꯑꯩꯈꯣꯏ ꯁꯣꯝꯒꯤꯗꯤ ꯐꯖꯅ
ꯇꯦ
ꯍꯥꯏꯗꯤ ꯁꯤꯚꯤꯌꯣꯒꯤ ꯂꯝꯖꯦꯟ ꯑꯗꯒꯤ ꯆꯣꯡꯕ ꯈꯣꯠꯄ ꯈꯔ ꯉꯝꯅꯔꯦꯕ
ꯃꯥꯁꯦ ꯈꯪꯗꯦ ꯐꯤꯖꯤꯀꯦꯜ ꯌꯥꯝ ꯀꯟꯅꯗꯦꯔ ꯆꯦꯍꯗꯦꯔꯥ ꯈꯪꯗꯦꯁꯦ ꯑꯩ ꯆꯦꯟꯕꯨꯗꯤ ꯆꯦꯟꯕꯅꯦꯕ ꯑꯣ ꯍꯥꯏꯗꯤ ꯅꯨꯡꯗꯥꯡꯏꯔꯝ ꯅꯨꯡꯗꯥꯏꯔꯝ ꯆꯦꯟꯕꯅꯦꯕ ꯑꯗꯣ ꯈꯪꯗꯦ ꯃꯥ ꯍꯥꯟꯅꯩ ꯀꯥꯏ ꯆꯣꯡꯗꯣꯏꯕ
ꯐꯩꯖꯝꯗꯨ ꯃꯣꯏ ꯃꯣꯏ ꯃꯁꯥꯕꯨꯗꯤ ꯌꯥꯝ ꯌꯥꯡꯗꯕꯗꯤ ꯑꯣꯏꯗꯕꯅꯤ ꯔꯦꯟꯗꯣ ꯌꯥꯡꯕꯅꯤ ꯆꯦ ꯁꯤ ꯀꯦ ꯀꯦ ꯀ꯭ꯔꯣ
ꯃꯁꯥ ꯌꯥꯝꯕ ꯑꯣꯏꯔꯝꯒꯅꯤ
ꯎꯝ ꯑꯗꯣ
ꯑꯩꯈꯣꯏ ꯏꯃꯥꯟꯅꯕ ꯁꯖꯤꯀꯥꯟꯇꯒꯤ ꯃꯃꯥꯡꯗꯁꯨ ꯃꯥ ꯁꯤ ꯄꯤꯌ ꯑꯣꯗ ꯃꯦꯔꯤꯠ ꯂꯤꯁꯇ ꯂꯩꯍꯧꯕꯅꯦꯕꯀꯣ
ꯎꯝ
ꯃꯦꯔꯤꯠ ꯂꯤꯁꯇ ꯂꯩꯍꯧꯕꯗꯨꯗ ꯀꯩꯅꯣ ꯇꯧꯕꯅꯦ ꯃꯥꯗꯤ ꯑꯁ ꯀꯩꯅꯣꯗ ꯍꯥꯏꯗꯤ ꯆꯦꯟꯗꯅ ꯈꯣꯠꯇꯅ ꯍꯥꯏꯗꯤ ꯑꯌꯨꯛ ꯅꯨꯡꯊꯤꯟꯒꯤ ꯄꯨꯡ ꯑꯅꯤ ꯑꯗꯨꯋꯥꯏꯗꯣ
ꯎꯝ
ꯄꯨꯡ ꯑꯅꯤ ꯑꯗꯨꯋꯥꯏꯗ ꯍꯧꯒꯠꯂꯒ ꯄꯨꯡ ꯑꯅꯤ ꯑꯗꯨꯋꯥꯏꯗ ꯍꯥꯏꯗꯤ ꯖꯨꯀꯤꯡ ꯑꯊꯥꯝ ꯂꯤꯠꯁꯜꯂ ꯁꯟꯁꯀ꯭ꯔꯤꯟ ꯇꯩꯁꯜꯂꯒ ꯁꯦꯟꯗ꯭ꯔꯥ ꯅꯨꯡꯁ꯭ꯔꯥ ꯁꯥꯕꯗꯨꯗ ꯆꯦꯜꯂꯦꯕꯅ ꯃꯥꯁꯤ ꯍꯥꯏ ꯀꯥꯟꯗ
ꯎꯝ
ꯑꯗꯣ ꯈꯪꯗꯦ ꯅꯔꯦꯟꯗ ꯃꯁꯥ ꯈꯔ ꯍꯥꯟꯗꯦ ꯐꯤꯠ ꯑꯣꯏꯕꯔꯥ ꯃꯥꯜꯅ ꯌꯥꯝ ꯀꯟꯅ ꯆꯦꯟꯕꯗꯤ ꯃꯥ ꯍꯥꯏꯗꯤ ꯍꯥꯏ ꯖꯝ ꯂꯣꯡ ꯖꯝ ꯇꯧꯗꯅ ꯈꯣꯠꯇꯅꯗꯤ ꯇꯧꯗꯣꯏ
ꯎꯝ ꯑꯩꯁꯨꯕ ꯋꯦꯠꯁꯤ ꯂꯨꯝꯈꯠꯂꯛꯄ ꯑꯗꯒꯤ ꯅꯍꯥꯟꯗꯒꯤ ꯑꯩꯈꯣꯏꯒꯤ ꯁꯣꯔꯥꯥꯛꯠꯀꯤ ꯀꯩꯀꯩ ꯃꯤꯔꯥꯃꯤꯁ ꯇꯥꯕꯗ ꯗꯣ ꯊꯥꯎ ꯋꯥꯡꯇꯅꯤꯒꯅ
ꯎꯝ
ꯑ ꯍꯥꯎ ꯍꯥꯏꯗꯤꯖꯨꯝ ꯃꯊꯦꯜꯗꯨ ꯑꯩꯈꯣꯏ ꯍꯥꯎꯅꯕ ꯁꯤꯜꯂꯛꯄꯅꯤꯅ ꯃꯊꯦꯜ ꯃꯊꯦꯜ ꯃꯌꯥꯝ ꯌꯥꯝꯃꯤꯅ ꯑꯩꯗꯤ ꯇꯦꯂꯥꯒ ꯕꯗꯥꯝ ꯉꯧꯕꯗ ꯑꯣꯏꯔꯣ ꯑꯗꯒꯤ ꯄꯥꯐꯣꯔ ꯑꯗꯒꯤ
ꯕꯗꯥꯝꯒ ꯄꯨꯣꯛꯊꯣꯛꯑꯒꯗꯤ ꯁꯣꯏꯗ꯭ꯔꯦ
ꯑꯗꯨꯝ ꯌꯥꯎꯋꯦ ꯑꯗꯨꯒ ꯀꯩꯅꯣ ꯑꯩꯈꯣꯏ ꯀꯩꯅꯣꯗ ꯎꯌꯦꯟꯒꯨꯝꯕꯗꯣ ꯑꯗꯨꯝꯕ ꯉꯧꯕ ꯑꯗꯒꯤ ꯑꯗꯨꯝ ꯑꯩꯗ ꯅꯨꯇꯤꯒꯤ ꯑꯗꯨꯝꯩ ꯀꯥꯡꯃꯦꯠ ꯑꯩ ꯃꯊꯦꯜ ꯑꯗꯨ ꯃꯌꯥꯝ ꯇꯧꯔꯕꯃꯤꯅ ꯑꯩꯈꯣꯏꯒꯤ ꯆꯆꯨ ꯆꯉꯤ ꯎꯗꯨ ꯍꯦꯛꯇ ꯑꯗꯨꯒ ꯄꯨꯛꯇꯅ ꯅꯨꯡꯉꯥꯏꯍꯧꯗꯕꯗꯒꯤ ꯄꯨꯛꯁꯤ ꯀꯟꯈꯠꯂꯒ ꯍꯥꯏꯇꯥꯔꯦꯅꯦ ꯍꯛ ꯆꯥꯡꯁꯦ ꯑꯗꯨꯝ ꯆꯥꯁꯤꯟꯕꯒꯤ ꯍꯥꯏꯗꯤ ꯑꯁ ꯑꯩꯒꯤ ꯋꯦꯠꯁꯤ ꯀꯛꯍ ꯍꯦꯟꯒꯠ ꯂꯩꯔꯝꯕꯅꯦ ꯑꯗꯨꯒ ꯇꯥꯃꯣꯒꯤ ꯀꯔꯃ ꯂꯣꯏꯔꯒ ꯃꯥꯒꯤ ꯀꯩꯅꯣꯗ ꯅꯣꯡꯉꯂꯣ ꯁꯅ ꯃꯅꯤ ꯀꯣꯡꯁꯤꯕꯨ ꯏꯁ ꯑꯣꯗꯔꯣꯛ ꯇꯧꯈꯤꯗꯅ ꯍꯥꯏꯗꯤ ꯋꯦꯠꯇꯣ ꯍꯦꯜꯂꯛꯄꯒꯤꯀꯣ ꯆꯦꯟ ꯀꯥꯟꯗ ꯑꯩꯈꯣꯏꯒꯤ ꯄꯨꯡ ꯑꯃꯨꯛꯇꯕꯤꯗꯣ
ꯎꯝ
ꯑꯗꯨꯃꯥꯏꯅ ꯇꯧꯈꯠꯂꯛꯑꯃꯤ ꯀꯩꯅꯣ ꯑꯁꯤꯗ ꯑꯩꯅ ꯑꯁ ꯌꯥꯗ꯭ꯔꯤꯉꯩꯁꯤꯗꯤ ꯑꯩꯅ ꯑꯗꯩꯕꯨꯗꯤ ꯉꯔꯥꯡ ꯅꯍꯥꯟꯗꯒꯤꯗꯨꯕꯨꯗꯤ ꯈꯔ ꯈꯔꯗꯤ ꯍꯧꯋꯦ ꯑꯗꯣ ꯌꯥꯝ ꯋꯥꯏꯑꯦꯕ ꯏꯁꯥꯁꯦ ꯋꯦꯠꯁꯤ ꯍꯦꯟꯒꯠꯂꯝꯟꯕꯒꯤ ꯍꯥꯏꯗꯤꯔꯥꯅꯤ ꯋꯦꯠꯇꯤ ꯍꯦꯟꯒꯠꯍꯟꯃꯤꯕꯅꯤꯏꯅ ꯎꯍꯕꯅꯤ
ꯅꯣꯏ ꯏꯕꯥꯏ ꯍꯟꯇꯛ ꯂꯩꯗ꯭ꯣꯏꯁꯦ ꯃꯣꯏ ꯌꯨꯝꯁꯤꯅ ꯀꯧꯔꯣꯝꯗꯅꯣ
ꯏ ꯅꯨꯠꯇ ꯀꯣꯏꯗꯥꯅꯤ
ꯅꯣꯏ ꯇ ꯀꯧꯔꯝꯗꯅ ꯃꯣꯏꯅꯤ
ꯅꯪ ꯅꯣꯡꯃ ꯆꯪꯉꯨꯨꯔꯒꯨꯝ ꯇꯧꯗꯥ ꯍꯥꯏꯅ ꯆꯪꯉꯨꯗ꯭ꯔꯤꯕꯅꯤ ꯍꯦꯛ ꯑꯁꯤꯒꯤ ꯑꯩꯈꯣꯏꯒꯤ ꯅꯪ ꯈꯪꯗꯔꯀ ꯍꯥꯏꯒꯅꯤ
ꯍꯖꯤ ꯅꯣꯏ ꯁ
ꯑ ꯀꯩꯅꯣꯒꯤ ꯂꯩꯗꯣ ꯑ ꯗꯨꯀꯥꯟ ꯑꯃ ꯂꯩꯇ꯭ꯔꯣ ꯑꯩꯈꯣꯏ ꯃꯅꯥꯛꯀꯤ ꯚꯦꯟꯗꯔ ꯑꯃ ꯂꯩꯕꯗꯨ ꯅꯛ ꯅꯛꯅ ꯅꯪ ꯅꯍꯥꯟ ꯈꯠꯅꯕꯩ ꯇꯧꯕꯒꯤꯗꯣ
ꯑꯥ
ꯌꯥꯎꯁꯪꯗ ꯈꯦꯠꯅꯕꯩ ꯇꯧꯕꯒꯤ ꯋꯦꯟꯗꯔꯗꯨ ꯈꯪꯕꯟꯠꯇ꯭ꯔꯣ
ꯈꯪꯉꯤꯅꯦ
ꯑꯗꯨꯒꯤ ꯍꯦꯛ ꯑꯣꯄꯣꯖꯤꯠꯈꯤꯕꯗꯨꯗ ꯂꯩꯔꯛꯑꯝꯕ ꯆꯪꯕꯗꯣ ꯑꯗꯨꯗ ꯑꯗꯨꯗꯒꯤ ꯂꯥꯏꯔꯤꯛ ꯆꯪꯕꯗꯨ ꯃꯆꯤꯟ ꯑꯍꯥꯟꯕ ꯌꯨꯝ ꯈꯤꯇꯪ ꯆꯥꯎꯅ ꯁꯥꯔ ꯂꯩꯕ ꯑꯃ ꯂꯩꯕꯅꯦ ꯑꯗꯨꯗ
ꯅꯣꯏꯒꯣꯟꯒꯤ ꯍꯩꯅꯧꯗꯤ ꯄꯥꯜꯂꯕ
ꯍꯩꯅꯧꯗꯨ ꯏꯉꯣ ꯄꯨꯂꯞ ꯀꯦꯟꯈꯤꯗꯅ ꯍꯟꯗꯛꯇꯤ ꯆꯥꯗ꯭ꯔꯦꯕꯨ ꯍꯥꯏꯗꯤ ꯂꯦꯟ ꯇꯥꯈꯤꯕꯗꯨꯣ ꯂꯣꯏ ꯊꯣꯝꯗꯠꯈꯤꯕꯒꯤ ꯆꯨꯝꯐ꯭ꯔꯩꯁꯨ ꯂꯣꯏ ꯊꯣꯝꯗꯠꯈ꯭ꯔꯦ ꯂꯦꯟ ꯍꯟꯗꯛꯀꯤ ꯂꯦꯟꯗꯨ ꯂꯣꯏ ꯌꯥꯎꯈ꯭ꯔꯦ ꯍꯩꯈꯥ ꯌꯥꯎꯈ꯭ꯔꯦ ꯆꯨꯝꯐ꯭ꯔꯩ ꯌꯥꯎꯈ꯭ꯔꯦ ꯑꯩꯅꯧ ꯌꯥꯎꯈ꯭ꯔꯦ ꯍ
ꯁ ꯅꯪ ꯂꯥꯏꯕ ꯄꯨꯡ ꯀꯌꯥꯗ ꯄꯨꯡ ꯀꯌꯥꯐꯥꯎꯛ ꯆꯠꯂꯤꯕꯣ ꯅꯪꯗꯤ ꯅꯨꯡꯗꯥꯡꯗ ꯑꯗꯨꯪ ꯆꯠꯂꯤꯕꯣ
ꯂꯥꯏꯕ꯭ꯔꯦꯔꯤꯁꯤ ꯑꯗꯨ ꯁꯥꯆꯤꯟꯒꯤꯁꯤ ꯃꯥꯏ ꯀꯩꯅꯣ ꯑꯣꯏꯔꯦꯕ ꯄꯩꯁꯥꯗꯨꯣ ꯊꯤꯔꯣ ꯍꯥꯏꯔꯦꯕ
ꯑꯩꯈꯣꯏ ꯁꯆꯤꯟꯒ ꯍꯥꯏꯗꯤ ꯁꯆꯤꯟ ꯂꯩꯕ꯭ꯔꯤ ꯍꯥꯡꯕ ꯍꯣꯏꯁꯦ
ꯅꯠꯇꯦ ꯁꯆꯤꯟꯒꯤ ꯃꯥꯒꯤ ꯐꯝꯐꯝꯗꯨꯗꯅꯦꯕ ꯑꯩꯅ ꯑꯗꯨꯝ ꯆꯠꯂꯤꯁꯤ ꯅꯍꯥꯟ ꯅꯍꯥꯟꯗꯒꯤ ꯏꯗꯣ ꯑꯖꯕ ꯑꯩꯗꯨ ꯏꯝꯐꯥꯜꯗ ꯑꯃꯨꯛ ꯂꯥꯛꯇꯧꯕꯅꯤꯅ ꯍꯥꯏꯕꯗꯤ ꯄꯣꯠꯇꯣ ꯑꯩꯅ ꯂꯕꯤꯗꯨ ꯀꯩꯅꯣ ꯇꯧꯍꯧꯗꯕ ꯃꯤꯡꯁꯤꯟꯜꯍꯧꯗꯕ ꯑꯗꯨꯒꯤ ꯑꯩꯅ ꯍꯟꯗꯛꯇꯤ ꯌꯨꯝꯗꯕꯨ ꯂꯩꯔꯁꯨ ꯑꯃꯕꯨ ꯇꯧꯔꯁꯨꯅ ꯂꯥꯏꯕ꯭ꯔꯦꯔꯤꯁꯤꯦ ꯃꯤꯡ ꯆꯟꯁꯤꯜꯂꯒꯦꯗꯤ ꯇꯧꯕꯅꯦꯕ ꯑꯗꯨꯣ ꯑꯩꯈꯣꯏ ꯃꯅꯥꯛꯇ ꯑꯅꯛꯄ ꯑꯃꯁꯨ ꯂꯩꯌꯦꯕ ꯖꯤꯝ ꯂꯩꯕꯗꯣ ꯗꯤꯖꯤ ꯖꯤꯝ ꯂꯩꯕꯗꯣ ꯑ ꯑꯗꯨꯒꯤꯗꯨꯗꯁꯨ ꯂꯥꯏꯕ꯭ꯔꯦꯔꯤ ꯍꯥꯡꯈ꯭ꯔꯦ ꯏꯁꯇꯗꯤ ꯍꯣꯜ ꯑꯗꯨ ꯌꯥꯝ ꯈꯤꯇꯪ ꯂꯩꯌꯦ ꯑꯗꯨꯗꯤ ꯁꯤꯗꯩ ꯃꯤꯇꯔ ꯆꯥꯝꯃꯔꯥ ꯆꯅꯤꯔ ꯑꯗꯨꯒꯤ ꯆꯥꯡꯗꯣ ꯑꯣꯏꯔꯅꯤ
ꯇ꯭ꯋꯦꯟꯇꯤ ꯐꯣꯔ ꯑꯋꯥꯔ ꯇꯧ ꯄꯨꯡ ꯀꯌꯥ ꯂꯨꯄꯥ ꯀꯌꯥ ꯂꯧꯤꯕꯗꯨꯗꯤ
ꯑꯗꯨ ꯑꯗꯨꯝ ꯂꯨꯄꯥ ꯀꯩꯅꯣ ꯂꯧꯕ꯭ꯔꯥ ꯆꯅꯤꯄꯥꯜꯂ ꯑꯗꯨꯃꯥꯏꯅ ꯑꯣꯏꯕꯅꯤꯗ ꯇꯥꯡꯗꯕꯅꯤꯗ ꯀꯩꯁꯨ ꯑꯗꯨꯒ ꯒ꯭ꯌꯥꯟꯗ ꯑꯣꯏꯗꯨꯅ ꯅꯨꯡꯉꯥꯏꯔꯤꯗꯨꯅ ꯏꯕꯥꯅꯤ ꯃꯈ ꯀꯥꯏꯗ ꯆꯠꯄꯗꯣ ꯇꯥꯕ꯭ꯔꯣ ꯉꯪꯉꯦ ꯁꯤ ꯉꯪꯉꯦ ꯅꯪꯒꯤꯗꯣ
ꯅꯣꯡ ꯆꯨꯕꯩꯅꯦ
ꯀꯨꯩꯅꯣꯅꯦ ꯏ ꯅꯣꯡ ꯀꯟ ꯆꯨꯔꯤꯔꯣ
ꯄ ꯁ ꯌꯦꯁꯤꯗꯗ
ꯑꯩ ꯁꯤ ꯆꯨꯔꯤꯌꯦꯦ ꯅ ꯊꯣꯡꯅꯥꯎꯒꯨꯝꯕ ꯊꯤꯡꯖꯤꯜꯂꯨꯍꯦ ꯃ ꯃꯡ ꯇꯑ